ꯇꯥꯔꯕꯣ
ꯑꯧ ꯌꯥꯝ ꯇꯞꯅ ꯇꯥꯏ
ꯑꯣ ꯇꯥꯔꯛꯀꯅꯤ ꯇꯥꯔꯛꯀꯅꯤ ꯑꯥ ꯆꯥꯛ ꯆꯥꯔꯕꯣ ꯫
ꯆꯥꯔꯦ
ꯀꯩ ꯃꯊꯦꯜ ꯆꯥꯔꯒꯦ
ꯉꯁꯤꯒꯤ ꯍꯤꯟꯖꯥꯡ ꯆꯥꯕꯗꯣ ꯑꯩ ꯏꯁꯥꯅ ꯀꯥꯎꯒꯔꯦ ꯑꯥꯎ ꯁꯣꯏꯕꯨꯝ ꯁꯣꯏꯕꯨꯝ ꯊꯣꯡꯕ ꯀꯥꯡꯍꯥꯎꯒ ꯍꯥꯎꯕꯅꯤ ꯍꯥꯎꯕꯅꯤ
ꯀꯅꯥꯅ ꯊꯣꯡꯉꯤꯅꯣ ꯉꯁꯤꯁꯤꯕꯣ
ꯑꯥ ꯉꯁꯤꯗꯤ ꯑꯩꯈꯣꯏ ꯃꯥꯅ ꯊꯣꯡꯉꯦ ꯍꯌꯦꯡ ꯍꯪꯆꯤꯠ ꯍꯥꯌꯦꯡꯅ ꯑꯃꯨꯛ ꯑꯩꯅ ꯊꯣꯡꯗꯣꯏꯅꯦ ꯅꯣꯏꯗꯤ ꯆꯥꯔꯕꯣ ꯍꯣꯏ ꯃꯥꯅꯦ ꯄꯥꯜꯂꯤ ꯄꯥꯜꯂꯤꯅꯤ
ꯑꯩꯁꯨ ꯆꯥꯔꯦ ꯀꯩꯅꯣ ꯇꯧꯋꯦ ꯑꯩꯈꯣꯏꯒꯤꯁꯨ ꯉꯁꯤꯗꯣ ꯁꯧꯒ꯭ꯔꯤ ꯑꯃ ꯊꯣꯡꯉꯦ ꯑꯗꯒꯤ ꯑꯩꯈꯣꯏꯒꯤ ꯄꯤꯔꯨꯛ ꯀꯥꯡꯁꯨꯗꯣ
ꯑꯥ
ꯑꯗꯨꯝꯃ ꯁꯨꯔꯦ ꯑꯗꯨꯗꯨꯒ ꯑꯩꯈꯣꯏꯒꯤ ꯑꯩꯈꯣꯏꯃꯥꯗꯣ ꯄꯥꯐꯣꯔ ꯁꯥꯏꯕꯀꯣ
ꯑꯥ
ꯃꯥꯏ ꯄꯥꯐꯣꯔꯗꯣ ꯇꯧꯔꯒ ꯆꯥꯔꯦ ꯐꯖ ꯆꯥꯁꯟꯒꯔꯦ ꯍꯧꯖꯤꯛ ꯀꯥꯟꯁꯤꯕꯨ ꯀꯃꯥꯏ ꯀꯃꯥꯏ ꯂꯩꯔꯤꯒꯦ
ꯑꯁ ꯑꯗꯨꯝ ꯍꯥꯝꯃꯨ ꯍꯥꯝꯃꯨꯅꯤꯗ ꯀꯣꯂꯦꯖ ꯑꯃꯨꯛ ꯆꯠ ꯑꯃꯨꯛ ꯍꯜꯂꯛ ꯑꯉꯥꯡ ꯑꯃꯨꯛ ꯉꯍꯛ ꯂꯥꯏꯔꯤꯛꯇꯥꯛ ꯍꯤꯡꯉꯤꯕꯗꯨꯅꯤ
ꯏꯁꯁ ꯀꯣꯂꯦꯖꯁꯦ ꯍꯧꯖꯤꯛꯁꯤ ꯅꯪꯁꯤ ꯀꯩ ꯀꯣꯂꯦꯖꯇ ꯇꯧꯔꯤꯅꯣ
ꯑꯩ ꯃꯅꯤꯄꯨꯔ ꯀꯣꯂꯦꯖꯇꯥ
ꯑꯣ ꯍꯟꯗꯛ ꯀꯩ ꯁꯦꯃꯤꯁꯇꯔ
ꯍꯟꯇꯛ ꯁꯦꯀꯦꯟ ꯁꯦꯃꯤꯁꯇꯔ ꯈꯔ ꯄꯩꯈꯥ ꯍꯌꯦꯡ ꯍꯪꯆꯤꯠꯀꯨꯝꯕ ꯄꯩꯈꯥ ꯑꯃꯨꯛ ꯇꯧꯔꯛꯑꯅꯤ ꯑꯗꯨ ꯊꯥꯔꯠ ꯁꯦꯃꯤꯁꯇꯔ ꯀꯥꯔꯅꯤ
ꯎꯝ ꯑꯗꯣ ꯀꯩꯅꯣ ꯇꯧꯋꯤꯗꯥꯏꯅꯦ ꯍꯧꯖꯤꯛ ꯀꯥꯟꯖꯦ ꯀꯩ ꯍꯥꯏꯅꯤ ꯑꯦꯛꯖꯥꯝ ꯁꯦꯟꯇꯔ ꯄꯤꯔꯦ ꯍꯥꯏꯕ ꯑꯃꯇꯥꯏꯅꯦ
ꯑꯥꯎ ꯄꯤꯔꯦ ꯄꯤꯔꯦ ꯑꯩꯈꯣꯏꯗꯤ ꯍꯟꯗꯛ ꯏꯝꯐꯥꯜ ꯀꯣꯂꯦꯖꯇ ꯇꯥꯕꯅꯦ ꯑꯗꯣ ꯑꯩꯈꯣꯏꯒꯤ ꯁꯦꯃꯤꯁꯇꯔꯒꯤꯗꯤ ꯄꯤꯗ꯭ꯔꯤ ꯑꯩꯈꯣꯏ ꯑꯩꯈꯣꯏꯒꯤ ꯏꯊꯛ ꯊꯣꯡꯕ ꯁꯦꯃꯤꯁꯇꯔꯒꯤ ꯄꯤꯕ ꯑꯩꯈꯣꯏ ꯁꯦꯃꯤꯁꯇꯔꯒꯤꯗꯤ ꯀꯔꯝ ꯀꯥꯟꯗ ꯄꯤꯗꯣꯏꯅꯣ ꯈꯪꯗꯦ
ꯑꯣ ꯑꯗꯣ ꯅꯪꯁꯦ ꯀꯩ ꯁꯞꯖꯦꯛꯇ ꯑꯣꯅꯔꯁꯇꯧꯔꯤꯅꯣ
ꯑꯩꯔꯣ ꯃꯦꯠꯃꯦꯇꯤꯛꯁꯇ ꯇꯧꯋꯦ ꯑꯩꯕꯨꯗꯤ
ꯁꯦꯁ ꯑꯅꯩꯕꯤ ꯁꯕꯖꯦꯛꯅꯤꯅꯦ
ꯃꯥꯅꯦ ꯃꯤ ꯂꯥꯏꯔꯤꯛꯍꯩꯕꯤ ꯁꯥꯏꯅꯤ ꯑꯁꯦꯡꯕꯩ ꯍꯩꯕ ꯍꯩꯇꯕ ꯑꯗꯨꯅ ꯑꯃ ꯃꯤꯅ ꯍꯦꯛ ꯇꯥꯕ ꯃꯇꯝꯗ ꯃꯦꯠꯁ ꯂꯧꯋꯦ ꯀꯥꯏꯅꯒ ꯍꯥꯏꯕꯗꯣ ꯈꯤꯇꯪ ꯃꯥꯏ ꯆꯥꯎꯊꯣꯛꯅꯤꯡꯉꯥꯏ ꯑꯣꯏꯗꯅꯀꯣ
ꯍꯣꯏꯅꯦ ꯍꯣꯏꯅꯦ ꯑꯗꯣ ꯃꯦꯠꯁ ꯂꯧꯕꯁꯦ ꯀꯣꯛꯇꯤ ꯌꯥꯝ ꯆꯪꯕꯅꯤꯀꯣ
ꯑꯁꯦꯡꯕꯅꯦ ꯑꯩ ꯍꯟꯗꯛ ꯆꯤꯔꯥꯏ ꯌꯥꯝ ꯇꯥꯡꯉꯝꯅꯦ ꯀꯣꯛ ꯆꯪꯕꯗ ꯀꯣꯛꯀ ꯃꯊꯥ ꯁꯥꯕꯗ
ꯍꯩꯃ ꯍꯩꯃ ꯑꯗꯣ ꯅꯍꯥꯟꯋꯥꯏ ꯑꯩꯅ ꯑꯃ ꯅꯣꯏꯗ ꯂꯥꯛꯄꯗ ꯆꯥꯕ ꯍꯩꯅꯧꯗꯣ ꯑꯗꯨ ꯍꯩꯅꯧ ꯄꯥꯝꯕꯤꯗꯣ ꯍꯧꯔꯤꯕꯣ
ꯑꯁ ꯍꯩꯅꯧ ꯄꯥꯟꯕꯤ ꯍꯧꯔꯤ ꯑꯃꯅꯤꯕꯨꯗꯤ ꯍꯧꯔꯤ ꯑꯆꯧꯕ ꯑꯃꯗꯤ ꯌꯟꯊꯠꯈ꯭ꯔꯦ ꯌꯥꯝ ꯄꯥꯝꯃꯨꯏꯗ
ꯑꯗꯨꯒꯤ ꯑꯃ ꯍꯩꯅꯧꯗ ꯀꯩꯅꯣ ꯇꯧꯕꯗꯣ ꯌꯥꯝ ꯆꯥꯎꯕ ꯅꯠꯇꯕ ꯑꯩꯈꯣꯏꯒꯤ ꯁꯔꯤꯛ ꯍꯩꯅꯧ ꯒꯥꯏꯅꯒ ꯍꯥꯏꯅꯕꯗꯣ
ꯑꯥ ꯑꯥ ꯍꯧꯔꯤ ꯍꯧꯔꯤ
ꯑꯗꯨ ꯍꯩꯅꯧꯗꯣ ꯑꯩꯁꯦ ꯆꯥꯅꯤꯡꯃꯟꯗꯅꯅꯦ ꯅꯍꯥꯟ ꯅꯣꯡꯃꯁꯦ ꯑꯩꯈꯣꯏ ꯕꯨꯕꯣꯛꯅ ꯑꯃꯈꯛ ꯄꯨꯔꯛꯑꯦꯕꯀꯣ
ꯑꯁ ꯑꯩꯅ ꯅꯪ ꯅꯤꯡꯖꯤꯡꯉꯛꯄꯁꯤꯗꯤ ꯑꯩꯁꯦ ꯅꯣꯏꯗ ꯑꯝꯇ ꯆꯠꯂꯒ ꯑꯝꯇ ꯆꯥꯎꯁꯤꯔꯥꯅ ꯈꯜꯂꯝꯃꯤꯅꯤ
ꯑꯁ ꯍꯌꯦꯡ ꯀꯣꯛ ꯆꯥꯊꯣꯛꯑ ꯂꯣꯏꯔꯦ ꯀꯩꯗꯧꯔꯒꯦ ꯑꯉꯥꯡꯈꯩ ꯀꯧꯔ ꯀꯣꯛ ꯍꯦꯛꯍꯟꯅꯤꯗꯅ
ꯑꯗꯨꯅꯦ
ꯅꯪ ꯍꯧꯖꯤꯛꯄꯨ ꯀꯩꯗꯧꯔꯤꯅꯣ
ꯑꯩꯁꯦ ꯍꯧꯖꯤꯛꯁꯦ ꯀꯩꯅꯣ ꯇꯧꯔꯤ ꯆꯥꯛ ꯆꯥ ꯇꯣꯛꯑꯦ ꯀꯣꯟ ꯐꯦꯡꯗꯣꯛꯑꯝꯃꯦ ꯑꯗꯨꯒ ꯁꯨꯝ ꯂꯩꯔꯝꯕꯅꯦ ꯑꯗ ꯋꯥꯔꯤ ꯁꯥꯟꯅꯗ ꯀꯨꯏꯔꯦꯅ ꯀꯣꯜ ꯇꯧꯔꯛꯏꯅꯦ
ꯅꯅꯥꯎꯄꯥꯒꯩꯗꯤ ꯑꯦ ꯅꯅꯥꯎꯄꯥ ꯅꯅꯥꯎꯄꯤꯒꯩꯗꯤ ꯀꯔꯤꯃꯥꯏ ꯀꯃꯥꯏꯅ ꯇꯧꯔꯤꯒꯦ ꯑꯉꯥꯡꯉꯩꯗꯨꯕꯣ
ꯑꯉꯥꯡꯒꯩꯁꯦ ꯍꯧꯖꯤꯛꯁꯦ ꯁ꯭ꯀꯨꯜ ꯆꯠꯂꯤꯕꯀꯣ ꯑꯗ ꯁꯝꯃꯔ ꯚꯦꯀꯦꯁꯟ ꯊꯥꯔꯤꯌꯦꯅ ꯑꯃꯨꯛ ꯂꯩ ꯑꯦꯛꯖꯥꯝꯁꯦ ꯍꯌꯦꯡꯗꯒꯤ ꯍꯧꯅꯤ ꯍꯥꯏꯕꯅꯦ
ꯑꯁ ꯑꯉꯥꯡꯈꯩꯁꯦ ꯍꯧꯖꯤꯛꯀꯥꯟꯁꯦ ꯌꯥꯝ ꯋꯥꯖꯔꯕꯅꯦ ꯇꯧꯔꯤꯁꯦ
ꯃꯥꯅꯦ ꯍꯧꯖꯤꯛ ꯅꯍꯥꯟꯋꯥꯏꯗꯤꯅꯦ ꯅꯍꯥꯟꯋꯥꯏꯗꯤ ꯌꯦꯡꯉꯨꯅꯦ ꯑꯩꯈꯣꯏꯅ ꯇꯝꯃꯀꯥꯟꯗꯗꯤ ꯁꯨꯇꯤꯁꯦ ꯑꯩꯈꯣꯏꯒꯤ ꯍꯥꯐ ꯌꯔꯂꯤ ꯑꯦꯛꯖꯥꯝꯁꯦ ꯂꯣꯏꯔꯒ ꯁꯝꯃꯔ ꯚꯦꯀꯦꯁꯟ ꯄꯤꯗ꯭ꯔꯥ
ꯃꯥꯅꯦ ꯍꯧꯖꯤꯛꯅ ꯁꯝꯃꯔ ꯚꯦꯀꯦꯁꯟ ꯂꯣꯏꯔꯒ ꯑꯦꯛꯖꯥꯝ ꯇꯧꯅꯤꯅꯦ ꯑꯉꯥꯡꯗꯨꯕꯨ ꯄꯣꯊꯥꯐꯝ ꯈꯪꯉꯤꯕꯕꯥ
ꯃꯥꯅꯦ ꯃꯥꯅꯦ ꯃꯥꯅꯦ ꯁꯝꯃꯔ ꯕꯦꯀꯦꯁꯟꯗ ꯑꯦꯟꯖꯣꯏ ꯇꯧꯗꯧꯗꯣ ꯇꯧꯖꯗ꯭ꯔꯦꯕ
ꯑꯗꯒꯤ ꯆꯍꯤ ꯑꯃꯗ ꯑꯦꯛꯖꯥꯝ ꯇꯔꯨꯛ ꯇꯔꯦꯠ ꯍꯦꯛ ꯇꯧꯁꯟꯕꯒꯨꯝꯕ
ꯃꯥꯅꯦ ꯃꯥꯅꯦ ꯑꯉꯥꯡꯗꯗꯤ ꯌꯥꯝ ꯄ꯭ꯔꯦꯁꯔ ꯄꯤꯕꯤꯌꯦꯕ ꯃꯣꯏꯅ ꯇꯧꯕꯤꯔꯤꯁꯦ ꯁ꯭ꯀꯨꯜꯁꯤꯡꯁꯤꯅ
ꯐꯦꯜ ꯑꯉꯥꯡꯗꯨꯗ ꯐꯦꯜ ꯑꯣꯏꯔꯒ ꯑꯃꯨꯛ ꯃꯃꯥꯒ ꯀꯧꯈꯠꯅꯤ ꯐꯦꯜ ꯑꯣꯏꯕꯩꯁꯨ ꯑꯃꯨꯛ ꯀꯩꯅꯣꯇ ꯐ꯭ꯔꯤ ꯊꯤꯕ ꯃꯇꯝꯗ ꯑꯃꯨꯛ ꯐꯦꯜ ꯄꯩꯈꯥ ꯐꯦꯜ ꯑꯣꯏꯕꯒꯤ ꯑꯗꯨꯒꯤ ꯍꯥꯞꯀꯗꯕꯅꯤ ꯑꯙꯥꯒꯤ ꯍꯥꯞ ꯀꯗꯧꯅꯤꯅ ꯄꯩꯁꯥ ꯑꯃꯨꯛ ꯍꯦꯟꯒꯠꯄꯤꯅꯤ ꯃꯣꯏꯅ ꯇꯧꯕꯤꯔꯤꯁꯦ
ꯃꯥꯅꯦ ꯃꯥꯅꯦ ꯄꯨꯔꯥ ꯕꯤꯖꯤꯅꯦꯁ ꯑꯃ ꯇꯧꯅꯅꯤꯀꯣ ꯍꯧꯖꯤꯛꯀꯥꯟ ꯁ꯭ꯀꯨꯜꯁꯤꯡꯁꯤ ꯇꯧꯔꯤꯁꯦ
ꯂꯝꯅ ꯃꯔꯣꯝ ꯑꯃ ꯆꯤꯜꯂꯛꯄꯅꯦ ꯑꯉꯥꯡꯒꯩ ꯁꯥꯟꯅꯕ ꯀꯥꯏꯗꯣ ꯍꯧꯖꯤꯛꯇꯤ ꯃꯈꯣꯟ ꯃꯥꯎꯋꯥꯒ ꯑꯃꯠꯇꯕꯨ ꯇꯥꯟꯅꯈꯤꯗ꯭ꯔꯦ
ꯑꯧ ꯅꯍꯥꯟꯋꯥꯏ ꯑꯩꯈꯣꯏꯅ ꯑꯉꯥꯡ ꯑꯣꯏꯔꯤ ꯀꯥꯟꯗꯗꯤ ꯑꯩꯈꯣꯏ ꯌꯥꯝ ꯁꯥꯟꯅꯔꯛꯏꯀꯣ
ꯁꯥꯟꯅꯔꯛꯢ ꯁꯥꯟꯅꯔꯛꯢ ꯑꯁ ꯑꯩꯈꯣꯏꯅ ꯁꯥꯟꯅꯔꯄꯕꯨ ꯁ꯭ꯀꯨꯜ ꯌꯦꯛ ꯍꯜꯂꯛꯄꯒ ꯇꯨꯏꯁꯟ ꯆꯠꯄ ꯆꯠꯇꯕ ꯁꯥꯟꯅꯕꯅ ꯅꯪꯍꯧꯅꯕꯅꯦꯅ ꯆꯦꯟꯊꯣꯛꯇꯧꯔꯤꯅꯦ ꯌꯣ ꯍꯧꯖꯤꯛꯅ ꯑꯉꯥꯡꯈꯩꯅꯦꯅ ꯇꯨꯝ ꯍꯧꯒꯠꯅꯤ ꯇꯨꯏꯁꯟ ꯆꯠꯅꯤ ꯁ꯭ꯀꯨꯜ ꯍꯜꯂꯛꯅꯤ ꯇꯨꯏꯁꯟ ꯆꯠꯅꯤ ꯇꯨ ꯏꯁꯆꯟꯗ ꯄꯣꯡꯖꯠ ꯆꯠꯂꯦ ꯂꯥꯏꯔꯤꯛ ꯂ ꯍꯩꯔꯥ ꯍꯩꯇ꯭ꯔꯤꯔꯁꯨ ꯒ꯭ꯌꯥꯟ ꯃꯦꯟ ꯇꯥꯗꯦ
ꯑꯗꯨꯅꯦ ꯃꯥꯅꯦ ꯑꯗꯒꯤ ꯃꯣꯏꯗꯤ ꯁꯥꯟꯅꯕ ꯍꯥꯏꯔꯒ ꯃꯣꯕꯥꯏꯜ ꯒꯦꯝ ꯁꯥꯟꯅꯈ꯭ꯔꯅꯤ
ꯑꯁ ꯃꯃꯤꯠ ꯃꯅꯥꯗ ꯄꯨꯡꯁꯣꯛꯇ ꯁꯣꯛꯂꯛꯑꯅꯤ ꯉꯦꯡꯉꯨꯅꯦ ꯑꯗꯨꯕꯨ
ꯅꯍꯥꯟꯋꯥꯏ ꯑꯩꯈꯣꯏꯗꯤ ꯑꯩꯈꯣꯏꯗꯤ ꯌꯥꯝ ꯁꯥꯟꯅꯗ꯭ꯔꯣ ꯁꯥꯔꯤ ꯁꯦꯠꯂꯒ ꯑꯣꯖꯥ ꯑꯣꯏꯕꯤ ꯑꯗꯒꯤ ꯃꯄꯥꯝꯗ ꯆꯠꯄꯤꯒ ꯁꯥꯕꯗꯣ ꯃꯥꯅꯦ ꯃꯥꯅꯦ
ꯋꯥ ꯀꯣꯜ ꯂꯤꯛ ꯀꯩ ꯄꯨꯊꯣꯛꯑꯒ ꯑꯃꯨꯛ ꯆꯥꯛ ꯊꯣꯡꯉꯤꯕꯅꯤ ꯁꯥꯗꯅ ꯃꯩꯐꯨꯗ ꯀꯦꯟꯗꯜ ꯃꯆꯥ ꯑꯃ ꯇꯧꯔꯒ ꯃꯩꯃꯨꯛ ꯊꯥꯒꯠꯂꯒ ꯑꯃꯨꯛ ꯁꯥꯟꯅꯕꯣ ꯆꯥꯛ ꯆꯦꯡ ꯈꯔ ꯇꯧꯗꯅ ꯆꯥꯛ ꯊꯣꯡꯉꯤꯅꯤꯅ
ꯃꯥꯅꯦ ꯑꯩꯈꯣꯏ ꯏꯕꯥꯅꯤꯅ ꯅꯍꯥꯜꯋꯥꯏ ꯌꯥꯝ ꯇꯧꯕꯗꯣ ꯍꯪꯒꯥꯝꯒ ꯊꯣꯡꯕꯗꯣ
ꯑꯃꯨꯛꯀ ꯊꯣꯡꯕꯕꯨ ꯌꯥꯏꯅꯦ ꯆꯐꯨꯁꯨ ꯂꯩꯔꯝꯅꯤꯅꯦ
ꯑꯗꯨꯅꯦ ꯆꯐꯨ ꯃꯆꯥ ꯑꯃꯅꯦ ꯑꯗꯨ ꯍꯥꯏꯔꯒꯅꯦ ꯈꯪꯕ꯭ꯔꯥ ꯑꯩꯁꯦ ꯅꯍꯥꯟꯁꯦ ꯑꯩꯈꯣꯏꯁꯦ ꯏꯃꯨꯡꯁꯦ ꯂꯣꯏꯁꯜꯂꯦꯕꯀꯣ
ꯑꯥ
ꯂꯣꯏꯁꯟꯕꯁꯤꯗ ꯅꯍꯥꯎꯋꯥꯏꯌꯦ ꯑꯩꯣꯏꯕꯥꯅꯤꯅ ꯆꯥꯛ ꯊꯣꯡꯕꯤ ꯁꯥꯟꯅꯕꯩ ꯆꯐꯨ ꯃꯆꯥ ꯂꯩꯗꯅ
ꯑꯥ
ꯑꯗꯨ ꯑꯃ ꯊꯦꯡꯅꯩ ꯀꯌꯥꯗꯤ ꯅꯨꯡꯁꯤꯈ꯭ꯔꯦ ꯈꯪꯕ꯭ꯔꯥ
ꯍꯧꯖꯤꯛꯀꯥꯟ ꯑꯉꯥꯡꯈꯩꯗꯤ ꯑꯗꯨꯒꯨꯝꯕꯒ ꯑꯃꯠꯇ ꯐꯪꯖꯗ꯭ꯔꯕꯅꯤ ꯌꯦꯡꯉꯨꯁꯦ
ꯃꯥꯅꯦ ꯃꯥꯅꯦ ꯑꯗꯒꯤ ꯃꯣꯏꯗꯤ ꯍꯧꯖꯤꯛꯀꯥꯟꯁꯦ ꯃꯥꯔꯕꯜꯒꯁꯨ ꯁꯥꯟꯅꯗ꯭ꯔꯤ
ꯑꯧ ꯃꯥꯔꯕꯜꯗꯣ ꯎꯕꯨ ꯎꯈꯤꯗ꯭ꯔꯦ
ꯑꯗꯨꯅꯦ ꯑꯁ ꯑꯩꯈꯣꯏꯗꯤ ꯅꯍꯥꯟꯋꯥꯏ ꯕꯖꯥꯔꯗꯒꯤ ꯄꯦꯀꯦꯠ ꯄꯦꯀꯦꯠ ꯂꯩꯔꯒ ꯍꯦꯛꯇ ꯀꯧꯇꯥ ꯄꯦꯛ ꯍꯦꯛ ꯄꯤꯛ ꯊꯟꯅ ꯄꯥꯏꯔꯒ ꯄꯨꯊꯣꯛ ꯆꯦꯟꯊꯣꯛꯅꯕꯗꯣ ꯇꯣꯡꯉꯤ ꯈꯪꯗꯦ ꯃꯥꯡꯏ ꯈꯪꯗꯦ
ꯑꯗꯩ ꯃꯥꯔꯕꯣꯜꯗꯩ ꯍꯦꯟꯗꯣꯔꯛꯇꯅ ꯑꯃꯨꯛ ꯃꯥꯔꯕꯣꯜ ꯄꯠꯂꯝꯅꯦꯅ ꯄꯩꯁꯥ ꯑꯃꯨꯛ ꯅꯤꯗꯣꯔꯤꯕꯅꯤ
ꯑꯗꯨꯅꯦ ꯄꯩꯁꯥꯒ ꯊꯥꯅꯗꯅ
ꯑꯗꯩ ꯃꯥꯔꯕꯣꯜ ꯈꯔ ꯐꯖꯕꯗꯨꯅ ꯂꯨꯄꯥ ꯑꯃꯒꯤ ꯑꯅꯤ ꯇꯧꯏꯤ ꯑꯍꯨꯝ ꯈꯛ ꯇꯧꯏꯤ ꯀꯥꯏꯅꯒ ꯑꯃꯨꯛ ꯃꯃꯟꯒꯁꯨ ꯑꯃꯨꯛ ꯈꯥꯏꯗꯣꯛꯀꯗꯣꯔꯤꯕꯅꯤ ꯑꯃꯉ ꯑꯩꯈꯣꯏꯅ ꯑꯃꯨꯛ
ꯑꯗꯨꯅꯦ ꯑꯗꯒꯤ ꯅꯍꯥꯟꯋꯥꯏ ꯑꯩꯈꯣꯏꯅ ꯁꯥꯟꯅꯕꯗ ꯃꯥꯔꯕꯜꯁꯦ ꯑꯁ ꯂꯨꯄꯥ ꯑꯃꯒꯤ ꯃꯥꯔꯕꯜ ꯇꯔꯥ ꯇꯧꯏ ꯀꯥꯏꯅꯒ ꯕꯤꯖꯤꯅꯦꯁꯀ ꯇꯧꯋꯤꯗꯨꯗꯤ ꯕꯖꯥꯔꯗꯒꯤ ꯃꯥꯔꯕꯜ ꯄꯦꯀꯦꯠ ꯑꯃꯃꯝ ꯂꯩ
ꯍꯧꯖꯤꯛꯀꯗꯤ ꯃꯥꯔꯕꯜꯒꯗꯣ ꯎꯕ ꯎꯈꯤꯗ꯭ꯔꯦ
ꯍꯧꯖꯤꯛꯀꯥꯟꯗꯤꯅꯦ ꯈꯪꯕ꯭ꯔꯥ ꯃꯥꯔꯕꯜ ꯁꯅꯧ ꯍꯥꯏꯔꯨꯕꯗꯨꯅꯦ ꯑꯉꯥꯡꯁꯤꯡꯁꯦ ꯑꯁ ꯈꯨꯖꯤꯟꯗ ꯑꯃꯣꯠꯄ ꯆꯪꯉꯤꯒ
ꯈꯨꯅꯝ ꯀꯥꯏꯔꯤꯒ
ꯈꯨꯅꯝ ꯀꯥꯏꯕꯗꯨꯕꯨ ꯃꯣꯏꯕꯨ ꯎꯕꯨ ꯎꯖꯔ ꯆꯥꯠꯂꯣ ꯀꯃꯥꯏꯅ ꯇꯧꯒ ꯑꯗꯨꯕꯨꯣ
ꯑꯗꯨꯅꯦ ꯑꯁ ꯑꯩꯈꯣꯏꯗꯤ ꯅꯍꯥꯟꯋꯥꯏ ꯌꯥꯝ ꯇꯧꯏꯀꯣ ꯍꯥꯞꯄꯦꯟ ꯃꯇꯠ ꯑꯃ ꯁꯦꯠꯆꯜꯂꯒ ꯑ ꯃꯣꯠꯂꯤ ꯈꯪꯗꯦ ꯃꯣꯠ ꯇꯦ ꯈꯪꯗꯦ ꯁꯥꯟꯅꯕ ꯅꯪꯍꯧꯔ ꯂꯣꯏꯔꯦꯅ
ꯎꯝ ꯅꯨꯡꯁꯥ ꯃꯔꯛꯇꯨꯗ
ꯑꯗꯨꯅꯦ ꯑꯁ ꯑꯗꯒꯤ ꯁꯥꯟꯅꯕ ꯍꯦꯟꯃꯟꯂꯛꯄꯒꯤ ꯃꯥꯅꯦ ꯃꯥꯅꯦ ꯑꯗꯒꯤ ꯁꯥꯟꯅꯕ ꯍꯦꯟꯃꯟꯂꯛꯄꯒꯤ ꯑꯈꯨꯃꯥ ꯍꯣꯏꯅ ꯊꯥꯏꯅ ꯆꯩ ꯑꯃ ꯊꯦꯛꯂꯛꯑ ꯂꯥꯛ ꯐꯗꯠ ꯐꯗꯠ ꯐꯗꯠ ꯀꯟꯒꯩ ꯇꯥꯟꯅꯕꯗꯣ
‌ ꯍꯧꯖꯤꯛꯀꯥꯟꯁꯤꯅꯅꯦ ꯅꯨꯡꯁꯥꯅꯤ ꯅꯨꯡꯁꯥ ꯈꯤꯇꯪ ꯍꯦꯛ ꯁꯥ ꯌꯥꯗꯦ ꯀꯥꯊꯦꯛꯈꯤꯅꯤ ꯑꯗꯨ ꯇꯧꯈꯤꯅꯤ ꯑꯗꯥ ꯇꯧꯈꯤꯅꯤꯅ ꯀꯦꯅ ꯃꯔꯣꯟ ꯃ ꯀꯤꯔꯤꯕ ꯋꯥ ꯉꯥꯡꯕꯗꯅꯅꯦ ꯑꯉꯥꯡꯅ ꯃꯔꯣꯟꯃ ꯑꯉꯥꯡ ꯃꯥꯟꯁꯤꯜꯂꯛꯇ꯭ꯔꯤꯕ
ꯃꯥꯅꯦ ꯃꯥꯅꯦ ꯑꯁ ꯑꯈꯣꯏ ꯏꯅꯥꯎꯄꯥꯒꯗꯣ ꯀꯩ ꯍꯥꯏ ꯈꯪꯕ꯭ꯔꯥ ꯅꯨꯡꯁꯥ ꯌꯥꯝ ꯁꯥꯏ ꯍꯣ ꯅꯨꯡꯁꯥ ꯌꯥꯝ ꯁꯥꯏ ꯑꯩ ꯍꯧꯖꯤꯛ ꯅꯨꯡꯁꯥꯗ ꯊꯣꯛꯎꯔꯗꯤ ꯃꯥ ꯗꯤꯍꯥꯏꯗ꯭ꯔꯦꯁꯟ ꯇꯧꯅꯤꯌꯦ
ꯑꯁ ꯂꯥꯏꯃ ꯁꯩꯇ ꯗꯤꯍꯥꯏꯗ꯭ꯔꯦꯁꯟ ꯀꯥꯏ ꯑꯩꯈꯣꯏꯕꯨ ꯑꯗꯨꯒꯤ ꯋꯥꯍꯩꯒꯗꯨꯕꯨ ꯈꯪꯖꯔꯛꯄ꯭ꯔꯣ
ꯑꯗꯨꯗꯤ ꯑꯩꯈꯣꯏꯗꯤ ꯈꯪꯖꯗꯦ ꯍꯥꯏꯕ ꯑꯁ ꯑꯩꯈꯣꯏꯅ ꯅꯍꯥꯟꯋꯥꯏ ꯅꯨꯡꯁꯥꯃꯛ ꯀꯣꯏꯆꯦꯟ ꯆꯦꯜꯂꯨꯔꯒ ꯍꯦꯛꯇ ꯍꯨꯃꯥꯡꯅ ꯄꯨꯡꯂꯨꯞ ꯃꯥꯏ ꯃꯤꯠꯀ‌ ꯉꯥꯡꯁꯛ ꯉꯥꯡꯒꯩ ꯌꯨꯝꯗ ꯍꯟꯒꯠ ꯍꯟꯗ ꯆ‌ꯦꯜꯂꯛꯑ ꯏꯁꯤꯡ ꯀꯨꯠ ꯀꯨꯠ ꯀꯨꯠ ꯊꯛꯄꯗꯣ ꯍꯧꯖꯤꯛ ꯇꯧꯕ ꯑꯣꯏꯌꯨ ꯂꯣꯛ ꯂꯥꯏꯍꯧ ꯇꯧꯗꯅ ꯁꯤꯕꯨ ꯁꯤꯅꯤ
ꯁꯤꯅꯤ ꯁꯤꯅꯤ ꯍꯧꯖꯤꯛꯀꯥꯟꯒꯤ ꯑꯉꯥꯡꯒꯩꯖꯤꯅ ꯇꯧꯔꯤꯁꯦ ꯑꯁ ꯌꯥꯝꯅ ꯀꯔꯤꯕꯨ ꯍꯥꯏꯒꯗꯨꯏꯅꯣ ꯈꯪꯗ꯭ꯔꯦꯗ
ꯑꯗꯨꯅꯦ ꯍꯩꯃꯥ ꯑꯗꯨ ꯍꯥꯏꯔꯒꯅꯦ ꯑꯩꯁꯦ ꯅꯍꯥꯟꯁꯦ ꯅꯪꯒꯤ ꯏꯟꯁꯇꯥꯒ꯭ꯔꯥꯝ ꯄꯦꯖ ꯑꯃ ꯂꯩꯕꯗꯣ
ꯑꯥ
ꯑꯗꯨꯗ ꯅꯪꯗꯤ ꯌꯥꯝ ꯐꯖ ꯐꯖꯕ ꯌꯥꯝ ꯁꯥꯏꯅ ꯑꯩꯈꯣꯏꯒꯤ ꯄꯣꯠꯂꯤ ꯕꯦꯛꯇꯒꯤ ꯑꯗꯒꯤ ꯕꯟꯗꯗꯥꯁ ꯀꯥꯞ ꯂꯣꯟꯕ ꯈꯣꯠꯄ ꯌꯥꯝ ꯇꯧꯕ ꯃꯥꯜꯂꯤꯅꯦ ꯍꯧꯖꯤꯛꯀꯥꯟꯁꯦ
ꯃꯥ ꯇꯧꯋꯦ ꯇꯧꯋꯦ ꯑꯩ ꯕꯤꯖꯤꯅꯦꯁ ꯑꯅꯧꯕ ꯑꯃ ꯍꯧꯗꯣꯛꯏꯅꯦ
ꯑꯗꯨꯅꯦ ꯑꯗ ꯑꯩꯁꯦ ꯅꯪꯉꯣꯟꯗ ꯄꯣꯠꯂꯤ ꯑꯃꯇ ꯁꯦꯝꯍꯟꯁꯤꯔꯅ ꯈꯜꯂꯝꯃꯤꯅꯦ ꯑꯈꯣꯏ ꯆꯤꯆꯦ ꯂꯨ ꯍꯣꯡꯗꯣꯔꯦꯕ ꯍꯧꯖꯤꯛꯁꯦ
ꯑꯥ
ꯃꯥꯏ ꯂꯨꯍꯣꯡꯕꯗ ꯄꯥꯏꯅꯕ ꯑꯝꯇ ꯅꯉꯣꯟꯗ ꯁꯦꯝꯍꯟꯁꯤꯔꯅ ꯈꯜꯂꯝꯃꯤꯅꯤ ꯑꯗꯨ ꯇꯧꯕꯁꯤꯕꯨ ꯂꯨꯄꯥ ꯀꯌꯥꯃꯨꯛ ꯆꯪꯒꯦ
ꯑꯥ ꯌꯥꯝ ꯄꯥꯛꯅ ꯆꯪꯗꯦꯗ ꯑꯁꯦꯝ ꯑꯁꯦꯝꯕꯒꯤꯕꯨꯗꯤ ꯄꯣꯠ ꯆꯪ ꯄꯣꯠꯆꯩ ꯈꯤꯇꯪꯒꯤꯗꯤ
ꯁꯦꯝꯕꯒꯤ ꯃꯥꯅꯦ ꯑꯗ ꯑꯩꯈꯣꯏꯒꯤ ꯐꯤꯁꯦ ꯑꯩꯈꯣꯏꯒꯤ ꯕꯦꯜꯕꯦꯠ ꯐꯤꯗꯣ
ꯑꯥ
ꯑꯗꯨꯅ ꯇꯧꯕꯗꯨꯁꯨ ꯑꯗꯨꯝ ꯑꯗꯨꯃꯥꯏꯅ ꯆꯪꯕ꯭ꯔꯕ
ꯑꯗꯨꯝ ꯍꯥꯝꯃꯨ ꯍꯥꯝꯃꯨꯅꯤꯗ ꯐꯤꯗꯣ ꯀꯩꯁꯨ ꯇꯥꯡꯕ ꯑꯣꯏꯗꯦꯕ ꯇꯥꯡꯒꯦꯅ ꯇꯥꯡꯉꯕꯗ ꯂꯨꯄꯥ ꯇꯔꯥ ꯍꯦꯟꯒꯠꯀꯗꯧꯕ ꯃꯉꯥꯏꯔꯦ ꯍꯣꯡꯉꯕꯗꯨꯗꯒꯤ
ꯑꯗꯨꯅꯦ ꯑꯁ ꯑꯩꯗꯤ ꯅꯍꯥꯟ ꯅꯪꯒꯤ ꯍꯦꯟꯋꯥꯛꯇ‌ꯣ ꯈꯨꯐꯖ ꯃ‌ ꯇꯩꯏ ꯑꯩꯗꯤ ꯉꯥꯎꯏꯃ‌ꯦ
ꯑꯁ ꯌꯥꯝ ꯅꯨꯡꯉꯥꯏꯒ꯭ꯔꯦꯗ ꯅꯪꯅ ꯊꯥꯒꯠꯂꯛꯄꯁꯤꯗꯤ
ꯑꯗꯨꯅꯦ ꯑꯗꯣ ꯅꯪꯅ ꯑꯗꯨꯒꯨꯝꯕ ꯕꯤꯖꯤꯅꯦꯁꯇ‌ꯣ ꯇꯧꯒꯦ ꯈꯟꯕꯅꯤꯅꯅꯦ ꯈꯪꯕ꯭ꯔꯥ ꯑꯩꯈꯣꯏꯒꯤ ꯕ꯭ꯂꯥꯎꯁꯀꯨꯝꯕ ꯇꯦꯂꯔꯀ ꯑꯃꯅꯤ ꯈꯪꯅꯔꯦꯗꯅ ꯑꯗꯨꯒ ꯕ꯭ꯂꯥꯎꯁ ꯑꯇꯨꯕꯗꯣ ꯂꯧꯔ ꯈꯣꯠꯂꯒ ꯅꯪꯅ ꯍꯦꯟꯋꯥꯛ ꯇꯧꯔꯒ ꯌꯣꯜꯂꯗꯤ ꯇꯣꯡꯉꯣꯏꯗ꯭ꯔꯦ
ꯑꯗꯨꯃꯛꯇꯤ ꯍꯦꯛ ꯇꯧꯅꯤꯡꯗꯕ ꯍꯧꯖꯤꯛꯀꯥꯟꯁꯦ ꯍꯦꯟꯋꯥꯛ ꯇꯧꯔꯤꯅꯤ ꯍꯦꯟꯋꯥꯛ ꯇꯧꯔꯤꯅꯦꯅꯅꯦ ꯀꯣ ꯄꯨꯡꯌꯣꯟꯗ ꯃꯤꯒꯩꯁꯤꯅ ꯌꯣꯟꯅꯔꯅꯤ ꯐꯖꯩ ꯈꯪꯗꯦ ꯐꯖꯗꯦ ꯈꯪꯗꯦ ꯂꯤꯁꯤꯡ ꯑꯃ ꯑꯅꯤ ꯂꯤꯁꯤꯡ ꯑꯅꯤꯅ ꯃꯣꯏꯅ ꯄꯨꯡꯌꯣꯟꯗ ꯌꯣꯟꯂꯅꯤ ꯑꯗꯨꯅꯅꯦ ꯑꯁꯦꯡꯕ ꯄꯣꯠꯀꯅꯦ ꯄꯨꯊꯣꯛꯀꯗꯧꯁꯦ ꯇꯜꯂꯕ
ꯑꯗꯣ ꯇꯜꯂꯨꯅꯨ ꯑꯗꯨꯝ ꯄꯨꯊꯣꯛꯑꯣ ꯍꯥꯏꯗꯤ ꯅꯪꯒꯤ ꯗꯤꯖꯥꯏꯟꯗꯨꯅꯕꯨ ꯐꯖꯔꯕ ꯄꯣꯠꯇꯨꯅꯕꯨ ꯀ꯭ꯋꯥꯂꯤꯇꯤ ꯂꯩꯇꯥꯥꯔꯗꯤꯅꯦ ꯃꯤꯁꯤꯡꯁꯤꯅꯅꯦ ꯑꯗꯨꯝ ꯇꯞ ꯇꯞ ꯇꯞ ꯇꯥꯞ ꯂꯥꯛꯅꯈ꯭ꯔꯗꯕꯅꯦ ꯃꯒꯨꯟ ꯈꯪꯕꯒꯤ ꯄꯣꯠꯇꯨꯒꯤ
ꯑꯗꯨꯁꯨ ꯆꯨꯝꯃꯤꯅꯤ
ꯑꯗꯨꯅꯦ ꯑꯩꯅ ꯍꯥꯏꯁꯤꯅꯤ ꯏꯕꯨꯡ ꯏꯕꯦꯝꯃ ꯇꯧꯁꯜꯂꯨꯀꯣ ꯍꯧꯖꯤꯛꯀꯥꯟꯗꯤꯅꯦ ꯄꯩꯁꯥ ꯇꯥꯟꯕꯁꯦ ꯌꯥꯝ ꯂꯨꯔꯕꯅꯤ ꯒꯕꯔꯃꯦꯟꯀꯤ ꯊꯕꯛ ꯍꯥꯏꯔꯦ ꯇꯣꯛ ꯐꯪꯅꯤ ꯍꯥꯏꯕ ꯑꯃ ꯂꯩꯇꯦ ꯑꯗꯨꯅꯅꯦ ꯕꯤꯖꯤꯅꯦꯁ ꯍꯧꯗꯣꯛꯄꯁꯤꯅ ꯈ꯭ꯋꯥꯏ ꯐꯔꯕꯅꯤ
ꯑꯗꯨꯕꯨ ꯕꯤꯖꯤꯅꯦꯁ ꯍꯧꯗꯣꯛꯄꯗꯨ ꯂꯥꯏꯗꯤꯦꯅꯦ ꯅꯪꯕꯨ ꯑꯩ
ꯑꯗꯨꯕꯨꯗꯤ ꯑꯩꯈꯣꯏ ꯃꯌꯥꯝꯁꯨ ꯁꯞꯄꯣꯔꯠ ꯇꯧꯔ ꯂꯣꯏꯔꯦ ꯀꯩꯗꯧꯔꯒꯦ ꯁꯤꯌꯔ ꯇꯧꯅꯗꯅ ꯈꯣꯠꯅꯗꯅ ꯍꯧꯖꯤꯛ ꯀꯥꯟꯗꯤ ꯀꯩꯅꯣꯁꯨ ꯗꯤꯖꯤꯇꯦꯜ ꯃꯥꯔꯀꯦꯇꯤꯡ ꯑꯌꯥꯝꯕ ꯂꯣꯏ ꯇꯧꯅꯔꯗ꯭ꯔꯥ
ꯇꯧꯅꯔꯦ ꯇꯧꯅꯔꯦ ꯀꯗꯥꯏꯗꯒꯤ ꯑꯉꯥꯡ ꯃꯆꯥ ꯆꯍꯤ ꯀ꯭ꯂꯥꯁ ꯇꯦꯟ ꯂꯣꯏꯔꯛꯄꯐꯥꯎꯇ ꯑꯩꯗꯤ ꯑꯗꯨ ꯇꯧꯗꯣꯔꯔꯕꯅꯤ ꯑꯩꯗꯤ ꯑꯗꯥ ꯇꯧꯗꯣꯔꯔꯕꯅꯤꯅ ꯃꯁꯤꯗ ꯐꯣꯟ ꯑꯃ ꯄꯥꯏꯁꯤꯜꯂꯒ ꯑꯩꯈꯣꯏꯅ ꯍꯩꯕꯣꯏ ꯍꯩꯇ ꯁꯤꯗꯩ ꯐꯣꯟꯁꯦ ꯌꯦꯡꯕꯣꯏ ꯌꯦꯡꯗꯕꯣꯏ
ꯑꯗꯨꯅꯦ ꯑꯗꯒꯤ ꯍꯧꯖꯤꯛꯀꯥꯟꯒꯤ ꯌꯥꯝꯅ ꯇ꯭ꯔꯦꯟꯗꯤꯡ ꯑꯣꯏꯅꯕ ꯊ꯭ꯔꯤꯞꯀꯤ ꯐꯤꯔꯣꯟ ꯌꯣꯟꯕ ꯄꯦꯖ ꯃꯌꯥꯝꯁꯤꯅ ꯑꯃꯨꯛꯇ ꯑꯣꯏꯕ
ꯑꯧ ꯐꯖꯕ ꯐꯖꯕ ꯑꯗꯨꯝ ꯌꯥꯝꯌꯥꯝꯅꯕꯨ ꯌꯥꯎꯋꯤꯅꯦ ꯃꯣꯏ
ꯌꯥꯋꯦ ꯑꯗꯨ ꯌꯦꯡꯉꯨ ꯑꯗꯨꯒꯤ ꯇꯧꯔꯤꯕꯁꯤꯡꯁꯤꯅꯅꯦ ꯑꯉꯥꯡ ꯃꯆꯥ ꯃꯆꯥ ꯀ꯭ꯂꯥꯁ ꯅꯥꯏꯟ ꯇꯦꯟ ꯏꯂꯕꯦꯟ ꯖꯞ ꯉꯥꯛꯇ ꯑꯣꯏꯔꯝꯕꯅꯤ ꯃꯣꯏꯅ ꯍꯦꯟꯅ ꯃꯀꯣꯛ ꯂꯩꯔꯦꯕ ꯈꯪꯕ꯭ꯔꯥ ꯑꯗꯨꯗꯨꯅꯅꯦ ꯅꯪꯁꯨ ꯅꯪꯅ ꯍꯩꯖꯕ ꯑꯃ ꯂꯩꯔꯤꯕꯅꯤꯅꯅꯦ ꯌꯥꯔꯤꯈꯩꯅꯦ ꯆꯥꯎ ꯊ ꯊꯣꯛꯅꯕ ꯍꯣꯠꯅꯁꯤꯀꯣ
ꯍꯣꯠꯅꯁꯤ ꯍꯣꯠꯅꯁꯤ ꯑꯩꯁꯨ ꯍꯌꯦꯡ ꯍꯪꯆꯤꯠ ꯂꯩꯔꯒꯅꯦ ꯍꯦꯛ ꯇꯧꯔ ꯂꯣꯏꯔꯦꯁꯦ
ꯍꯣ ꯐꯔꯦꯁꯦ ꯋꯥꯔꯤꯁꯨ ꯌꯥꯝ ꯅꯨꯡꯉꯥꯏꯔꯛ ꯏꯕꯥꯅꯤ ꯑꯩꯁꯨ ꯊꯕꯛ ꯑꯃ ꯆꯠꯁꯦ ꯍꯥꯏꯅꯒꯤꯈꯤꯕꯅꯦ ꯑꯗꯨꯒꯤ ꯑꯝꯇ ꯆꯠꯅꯕ ꯂꯣꯏꯁꯤꯟꯒꯦ ꯊꯝꯃꯒꯦꯀꯣ
ꯍꯣꯏ ꯍꯣꯏ ꯐꯔꯦ ꯐꯔꯦ ꯊꯝꯃꯦ ꯊꯝꯃꯦ
ꯍꯣ ꯍꯣꯏ ꯑꯩ ꯍꯌꯦꯡꯗꯣ ꯍꯩꯅꯣꯛ ꯆꯥꯕ ꯂꯥꯛꯑꯒꯦ
ꯍꯣꯏ ꯍꯣꯏ ꯂꯥꯛꯑꯣ ꯂꯥꯛꯑꯣ
ꯍꯣꯏ ꯍꯣꯏ ꯍꯣꯏ ꯊꯝꯃꯦ ꯊꯝꯃꯦ
ꯎꯝ